ꯍꯂꯣ ꯇꯥꯕ꯭ꯔꯣ
ꯍꯜꯂꯣ
ꯑ ꯇꯥꯔꯀꯣ
ꯑ
ꯇꯥꯕ
ꯇꯥꯏꯌꯦ
ꯇꯥꯏꯌꯦ ꯇꯥꯏꯌꯦ ꯇꯥꯗꯕ꯭ꯔꯥ
ꯇꯥꯏꯌꯦ
ꯀꯩꯗꯧꯔꯤꯅꯣ
ꯑꯩꯛꯇ ꯆꯥꯛ ꯆꯕ ꯑꯅꯤꯁꯨꯕ ꯆꯥꯎꯔꯤ ꯑꯗꯨ
ꯆꯥꯛ ꯆꯥꯔꯦ ꯍꯥꯏꯔꯣ
ꯆ ꯆꯜꯗ ꯀꯥꯏ ꯌꯨꯝꯗꯒꯤ ꯆꯥꯔꯒ ꯂꯥꯛꯑꯦꯕ ꯑꯗꯨꯒ ꯑꯩꯈꯣꯏꯁꯤ ꯃꯐꯝꯁ ꯆꯥ
ꯅꯪꯦ ꯑꯣ ꯀꯩꯅꯣꯗꯣ ꯈꯣꯟꯖꯥꯎꯗꯣ ꯌꯥꯝ ꯇꯞꯅ ꯇꯥꯏꯌꯦ
ꯍꯧꯖꯤꯛ ꯇꯥꯔꯕꯣ ꯐꯖꯅ
ꯑ ꯐꯖꯅ ꯇꯥꯗꯦ
ꯇꯥ ꯂ
ꯇꯥꯔꯦ ꯇꯥꯔꯦ
ꯇꯕꯣ
ꯀꯔꯤ ꯍꯥꯏꯅꯣ
ꯃꯥꯏꯕ
ꯑꯩꯈꯣꯏ ꯀ꯭ꯂꯥꯁꯔꯣ
ꯍ
ꯁꯦ ꯄꯨꯡ ꯇꯔꯥꯗꯒꯤ ꯄꯨꯡ ꯑꯃ ꯐꯥꯎꯅꯦꯕ ꯀꯣ ꯑꯁꯦꯡꯕꯗꯤ ꯑꯗꯨꯒ ꯄꯨꯡ ꯑꯅꯤꯗꯒꯤ ꯄꯨꯡ ꯇꯔꯦꯠ ꯐꯥꯎ ꯑꯃꯨꯛꯀ ꯗ꯭ꯌꯨꯇꯤ ꯆꯠꯄ ꯑꯗꯨꯃꯥꯏꯅ ꯇꯧꯋꯦ ꯍꯥ
ꯐꯖꯅ ꯇꯥꯗꯦ ꯅꯪ ꯉꯥꯡꯕꯗꯣ
ꯅ ꯀ
ꯀꯩ ꯍꯥꯏꯅꯣ
ꯎꯝꯩꯅꯣ
ꯀꯩꯅꯣ ꯅꯪ ꯉꯥꯡꯕ ꯐꯖꯅ ꯇꯥꯗꯦ
ꯇꯔꯕ
ꯇꯥꯔꯦ ꯇꯥꯔꯦ ꯍꯣꯏ ꯍꯣꯏ ꯍꯣꯏ
ꯗ꯭ꯌꯨꯇꯤ ꯅ ꯀꯥꯏ ꯗꯌꯨꯇꯤ ꯆꯔꯤ
ꯅꯨꯡꯇꯤꯅ ꯍꯣꯁꯄꯤꯇꯥꯜꯗ ꯆꯠꯄ ꯑꯗꯨꯒ ꯀ꯭ꯂꯥꯁ ꯂꯧꯕꯁꯤꯅ ꯍꯣꯁꯇꯦꯜꯗ ꯃꯈꯥꯗ ꯀ꯭ꯂꯥꯁꯔꯨꯝ ꯂꯩꯌꯦꯕꯀꯣ ꯑꯗꯣ ꯑꯗꯨꯝ ꯀ꯭ꯂꯥꯁꯔꯨꯝꯗ ꯑꯗꯨꯝ ꯂꯧꯔꯦ ꯇꯤ ꯗꯦ ꯖꯦꯅꯤꯝꯁꯇ ꯆꯠꯂꯦ
ꯕ
ꯑꯍꯕ
ꯄꯕ ꯍꯧꯔꯕ
ꯀꯩ ꯍꯥꯏꯅꯣ ꯅꯪꯉꯣꯟꯝꯗꯣ ꯁꯦꯡꯅ ꯇꯥꯗꯦ ꯑꯩ
ꯤꯗꯣ ꯄꯤ ꯀ꯭ꯔꯕ ꯅꯪꯒꯤꯤꯗꯣ
ꯑ
ꯇꯗ ꯀ ꯋꯥꯍ꯭ꯔꯕꯦ
ꯗ꯭ꯌꯨꯇꯤ ꯆꯠꯄ ꯍꯧꯔꯕꯣ ꯍꯥꯏꯔꯣ
ꯑꯥ
ꯍꯣꯏ ꯑꯗꯨꯝ ꯐꯥꯔꯁ ꯏꯌꯥꯔꯗꯒꯤ ꯑꯗꯨꯝ ꯆꯠꯂꯦ ꯇꯝꯕ ꯆꯠꯄꯅꯤꯗ
ꯁꯍꯨꯝ ꯁꯨꯔꯠ
ꯀꯩ ꯌꯦꯟꯖꯥꯡ ꯆꯥꯔꯒꯦ
ꯍꯥꯥ
ꯀꯒ
ꯉꯁꯥꯏ ꯍꯥꯏꯒꯦꯔꯥ ꯍꯧꯖꯤꯛ ꯍꯥꯏꯒꯦꯔꯥ ꯑꯗꯨꯝ ꯍꯪꯕꯗꯣ ꯑꯗꯨꯝ ꯍꯥꯏꯌꯣ ꯍꯟꯖꯤꯟ ꯍꯟꯖꯤꯟ ꯍꯥꯏꯗ꯭ꯔꯗꯤ ꯀꯔꯤ ꯍꯥꯏꯅꯁꯤ ꯍꯥꯏꯅꯣ ꯇꯥꯔꯕꯣ ꯀꯩꯅꯣ ꯅꯪ ꯉꯥꯡꯕ ꯇꯥꯗꯦꯗ ꯑꯩꯗꯤ
ꯇꯥꯕ꯭ꯔꯣ
ꯇꯔꯦ
ꯅꯦꯠꯋꯥꯛꯁꯦ ꯌꯥꯝ ꯄꯥꯛꯅ ꯅꯨꯡꯉꯥꯏꯇꯦ ꯅꯨꯡꯉꯥꯏꯇꯦ ꯌꯥꯝ ꯄꯥꯛꯅ
ꯑꯣ ꯅꯪꯒꯥꯝꯗ ꯌꯥꯝꯅ ꯂꯣ ꯌꯥꯝ ꯂꯣ ꯑꯣꯏꯅ ꯇꯥꯕ ꯑꯗꯨꯒꯤ
ꯁꯥꯡꯒ ꯍ ꯌꯥꯝ ꯀ ꯇꯥ ꯐ
ꯀꯔꯍꯥꯅꯣ
ꯍꯥꯎ ꯇꯥꯗꯕꯣ
ꯑꯩꯔꯣ
ꯑꯥ ꯑꯩ ꯋꯥꯔꯤ ꯁꯥꯟꯅꯕꯗꯣ ꯌꯥꯝ ꯀꯪꯅ ꯇꯥꯗ꯭ꯔ
ꯍꯣꯏ ꯍꯣꯏ ꯍꯣꯏ ꯀꯟꯅ ꯇꯥꯗꯦ ꯑꯗꯨꯒ ꯁꯦꯡꯁꯨ ꯁꯦꯡꯗꯦ ꯑꯗꯨꯒꯤꯅꯦ
ꯑꯗꯨ ꯅꯅꯦꯗꯣꯁꯨ ꯅꯨꯡꯉꯥꯏꯇ꯭ꯔꯦ ꯑꯩꯒꯤ ꯁꯟꯃꯤ ꯍꯥꯏꯔꯗꯤ ꯈꯪꯗ ꯀ ꯃꯥꯊ
ꯁꯣꯝꯗꯤ ꯕꯣꯜ ꯌꯦꯡꯕ꯭ꯔꯣ
ꯃꯖꯤ ꯊꯔꯒꯗ꯭ꯔ
ꯍꯥ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
ꯌꯦꯡꯉꯦ ꯍꯥꯏꯔꯣ
ꯑꯥ
ꯀꯅꯥꯗ ꯁꯞꯄꯣꯔꯠ ꯇꯧꯕ ꯅꯪꯗꯦ
ꯑ
ꯑꯩꯈꯣꯏꯗꯤ ꯌꯦꯡꯗꯦꯗ
ꯄꯒꯗ ꯑꯣꯗꯤ ꯋꯥ ꯀꯝꯗ
ꯁꯂꯗꯥꯏ
ꯆ
ꯑ ꯅꯪ ꯊꯕꯛ ꯇꯧꯕ꯭ꯔꯥ
ꯅꯪ ꯊꯕꯛ ꯇꯧꯕ ꯃꯥꯜꯂꯦꯗ ꯍꯣꯏ
ꯑꯣ ꯑꯣ ꯑꯩ ꯀꯩꯅ ꯑꯂꯝ
ꯑꯗꯨꯒ ꯎꯝ ꯅꯧꯕꯁꯨ ꯅꯨꯡꯉꯥꯏꯇꯦ ꯊꯕꯛ ꯇꯧꯕ ꯃꯈꯣꯟꯜꯁꯨ ꯇꯥꯏꯑꯌꯦ ꯇꯥꯏꯀꯣ
ꯁꯞ ꯃꯅꯔꯦꯅ ꯁꯍꯤꯗꯦ
ꯇꯅ
ꯅꯪꯒ ꯑꯩꯒ ꯆꯞ ꯃꯥꯟꯅ
ꯆ ꯃꯥꯟꯅꯩꯑꯌꯦ
ꯑꯥ ꯇꯔꯤ
ꯆꯞ ꯃꯥꯟꯅꯩ ꯍꯥꯏꯗꯤ
ꯆꯍꯤ ꯌ ꯌꯦꯔꯗ ꯁꯃꯅ ꯅ ꯅ ꯀꯥꯏ ꯀꯝ ꯀꯥꯥꯟꯗꯅ
ꯁꯤꯒꯤ ꯊꯥꯅꯦ
ꯑꯝ
ꯅꯪꯗꯦ
ꯑꯩ ꯑꯩꯁꯨ ꯑꯩꯗꯤ ꯅꯕꯦꯝꯕꯔ
ꯑꯣ ꯑꯩꯅꯍꯜꯂꯦꯀꯣ
ꯎ ꯌꯥꯝ ꯐꯥꯏ
ꯑꯗꯨꯁꯨ ꯍꯟꯥꯟꯕ ꯅꯠꯇ꯭ꯔꯣ
ꯌꯦꯦꯜꯄꯝ
ꯇꯥꯗꯦ ꯑꯗꯨꯗ ꯅꯪ ꯐꯣꯟꯗꯣ ꯀꯥꯏꯗ ꯊꯝꯕ꯭ꯔꯥ
ꯐꯣꯟ ꯀꯩꯅꯣꯝꯇ ꯄꯥꯏꯔꯤꯌꯦ ꯈꯨꯠꯇ ꯑꯗꯨꯝ ꯄꯥꯏꯔꯤꯌꯦ
ꯌꯥꯝ ꯂꯥꯞ ꯂꯥꯞꯅ ꯇꯥꯕ ꯑꯗꯨꯒꯤ
ꯎꯝ ꯁꯥꯎꯟꯁꯦ ꯌꯥꯝ ꯄꯤꯛꯅ ꯇꯥꯏ
ꯍꯣꯏ ꯍꯣꯏ ꯑꯗꯨꯅꯤꯅ ꯑꯩꯁꯨ ꯑꯩꯅ ꯉꯥꯡꯕꯁꯨ ꯑꯗꯨꯃꯥꯏꯅ ꯇꯧꯕ꯭ꯔꯥ
ꯅꯪꯅꯦ ꯐꯖꯅ ꯇꯥꯏ ꯅꯦꯠꯋꯥꯛ ꯑꯃꯉꯥꯏꯕ ꯃꯥꯜꯜꯂꯤꯦ
ꯎꯝ ꯄꯨꯡ ꯀꯌꯥꯗ ꯇꯨꯝꯕ꯭ꯔꯣ ꯅꯪꯗꯤ
ꯎꯝꯗꯤ ꯊꯦꯡꯉꯦ ꯇꯨꯝꯕ
ꯕꯣꯜ ꯌꯦꯡꯕꯒꯤꯔꯣ
ꯕꯣꯜ ꯌꯦꯡꯗꯦ ꯑꯩ ꯀꯩꯅꯣꯝ ꯇꯧꯕꯒꯤꯦ ꯍꯥꯏꯗꯤ ꯕꯣꯜꯁꯨ ꯌꯦꯡ ꯑꯦ ꯑꯗꯨꯒ ꯀꯩꯅꯣꯁꯨ ꯇꯧꯔꯦ ꯍꯥꯏꯗꯤ ꯀꯤꯔꯤꯛꯀꯦꯠꯀꯨꯝꯕ ꯌꯦꯡꯕꯒꯤ ꯇꯣꯔꯅꯥꯃꯦꯟꯒꯨꯝꯕ ꯂꯩꯕꯒꯤ ꯃ ꯁꯤꯒꯨꯝꯕ ꯌꯦꯡꯕꯒꯤ
ꯃꯤ ꯀꯌꯥ ꯂꯩꯔꯤꯅꯣ ꯅꯪꯗꯤ
ꯖꯨꯝꯗꯔꯥ
ꯍꯣꯏ
ꯌꯨꯝꯗꯔꯥ
ꯌꯨꯝꯗꯔꯥ ꯑꯃꯗꯔꯥ ꯈꯪꯗꯦ ꯃꯤ ꯀꯌꯥ ꯂꯩꯕ꯭ꯔꯥ ꯁꯨꯝ ꯍꯪꯕꯅꯦꯗ
ꯑꯣ ꯑꯩꯈꯣꯏ ꯁꯥꯟꯅꯕ ꯑꯃꯗꯗꯤ ꯃꯤ ꯌꯥꯝꯃꯦ ꯃꯤ ꯐꯤꯐꯇꯤꯟ ꯁꯤꯛꯁꯇꯤꯟ ꯑꯃꯁꯨ ꯌꯨꯝꯗꯗꯤ ꯃꯤ ꯑꯍꯨꯝ ꯅꯣꯏꯒꯤꯗꯤ ꯅꯣꯏ ꯐꯦꯃꯤꯂꯤꯗꯤ ꯌꯨꯝꯗ ꯂꯩꯕ꯭ꯔꫭ ꯁꯤꯗ ꯂꯩꯕ꯭ꯔꫭ ꯁꯤꯗ
ꯀꯩꯥꯍꯥꯥꯏ
ꯐꯦꯝꯂꯤꯗꯤ ꯌꯨꯝꯗ ꯂꯩꯕ꯭ꯔꯕ ꯐꯦꯃꯤꯂꯤꯗꯤ
ꯑꯣ ꯍꯣꯏ ꯃꯣꯏ ꯍꯣꯏ ꯍꯣꯏ ꯍꯣꯏ ꯌꯨꯝꯗ ꯂꯩꯌꯦ ꯈꯨꯟꯗ
ꯈꯨꯟꯗ ꯀꯩꯅꫭꯗꯤ ꯀꯥꯏ
ꯀꯩꯅꯣꯔꯣꯝꯗꯅꯦꯗ ꯀꯩꯅꯣꯔꯣꯝꯗꯅꯦ ꯑꯃꯗꫭ ꯀꯣꯟꯅ ꯍꯥꯏꯅꯔꯁꯦ
ꯑ ꯅꯣꯏ ꯏꯆꯤꯅꯦꯅꯥꯎ ꯀꯌꯥꯅꫭ
ꯑꯩꯒ ꯏꯅꯥꯎꯄꯥ ꯑꯃ ꯑꯅꯤ
ꯅꯪ ꯅ ꯑꯍꯟꯔ
ꯇꯥꯗ꯭ꯔꯣ
ꯇꯥꯏꯌꯦ
ꯑꯅꯤꯅꯦ ꯍꯥꯏꯕ ꯑꯩꯒ ꯏꯅꯥꯎꯅꯨꯄꯥ ꯑꯃ ꯂꯩꯌꯦ ꯏꯅꯥꯎꯅꯨꯄꯥ ꯑꯃ ꯂꯩꯌꯦ
ꯑꯣ ꯑꯗꯨꯗꯤ ꯅꯪ ꯑꯍꯟ ꯑꫭꯏꯔꯦ
ꯑꯩꯅ ꯑꯍꯟ ꯍꯥꯏꯕ ꯇꯥꯔꯦ ꯏꯆꯦ ꯑꯃ ꯂꯩꯗꯤ ꯂꯩꯔꯝꯕꯅꯦ ꯃꯥꯗꯣ ꯇꯨ ꯊꯥꯎꯖꯟ ꯅꯥꯏꯟꯗ ꯂꯩꯈꯤꯗꯕꯀꯣ
ꯑꯗꯨꯒꯤ ꯍꯧꯖꯤꯛꯇꯤ ꯑꯩꯅ ꯑꯍꯜ ꯑꯣꯏꯔꯦ
ꯀꯃꯥꯏꯅ
ꯅꯥꯔꯒꯅꯦꯗ ꯅꯥꯔꯒ ꯑꯩꯅ ꯑꯩꯅ ꯀ꯭ꯂꯥꯁ ꯋꯥꯟ ꯀꯥꯔꯤꯉꯩꯗꯀꯣ
ꯎꯝ ꯅꯨꯡꯉꯥꯏꯇꯦ
ꯅꯣꯏꯗꯤ ꯃꯤ ꯀꯌꯥꯅꯣ
ꯃꯤ ꯀꯩꯅꯣ ꯍꯥꯏꯗꯤ
ꯅꯣꯏꯒꯤ ꯏꯃꯨꯡ ꯅꯣꯏ ꯅꯠꯇꯦ ꯅꯆꯤꯟ ꯅꯅꯥꯎ ꯍꯥꯏꯗꯣꯏꯔ ꯀꯩ ꯍꯥꯏꯗꯣꯏꯅꯣ
ꯆꯨꯝꯃꯦ ꯆꯨꯝꯃꯦ ꯏꯆꯤꯟꯏꯅꯥꯎ
ꯑꯣ
ꯏꯆꯤꯟ ꯏꯅꯥꯎ
ꯇꯥꯗꯦꯀꫭ
ꯑꯍꯨꯝ ꯑꯨꯝ ꯑꯩꯅ ꯑꯇꫭ
ꯑꯣ ꯑꯍꯨꯝ ꯍꯥꯏꯔꫭ
ꯎꯝ
ꯑꯣ ꯅꯪ ꯅ ꯀꯋꯥꯥꯏꯗꯒꯤꯗꯒꯤ
ꯂꯥꯁ ꯐꯥꯏꯅꯦꯜ ꯂꯥꯁ ꯅꯨꯄꯥ ꯑꯍꯨꯝ
ꯑꯣ ꯅꯨꯄꯥ ꯉꯥꯛ ꯇꯔ
ꯎꯝ
ꯇꯦ
ꯂꯩꯇꯦ
ꯑꯣ ꯅꯨꯄꯤ ꯄꯥꯝꯕ꯭ꯔꯥ ꯑꯗꯨꯗꯤ
ꯅꯨꯄꯤ ꯄꯥꯝꯃꯤ
ꯍꯌꯦꯡꯋꯥꯏ ꯅꯆꯥ ꯄꯣꯛꯄꯗ ꯅꯨꯄꯤ ꯄꯣꯛꯎꯔꯣ ꯑꯗꯨꯗꯤ
ꯅꯨꯄꯤ ꯑꯅꯤ ꯅꯨꯄꯥ ꯑꯅꯤ ꯄꯣꯛꯄ ꯑꯣꯏꯔꯣ ꯑꯗꯨꯒ ꯅꯨꯄꯤꯅ ꯑꯍꯥꯟꯕꯗ ꯄꯣꯛꯄ ꯑꯣꯏꯔꯣꯀꯣ ꯑꯗꯨꯗꯤ
ꯎꯝ ꯅꯨꯄꯤꯗꯣ ꯂꯩꯇꯤꯌꯦ
ꯂꯩꯥꯒꯅꯤꯗ ꯊꯤꯌꯣ
ꯅꯨꯄꯤ ꯂꯩꯇꯦ ꯅꯪ ꯑꯣꯏꯅ ꯅꯪ ꯑꯣꯏꯅ ꯇꯧꯔꯦ ꯄꯁꯤꯔ ꯈꯪꯗ‌ꯦ ꯅꯪ ꯑ‌ꯣꯏꯅ ꯀꯣꯏꯅꯔꯁꯤ
ꯈꯠꯅꯔꯒ ꯂꯣꯏꯔꯦ ꯀꯩꯅꯣ ꯑꯗꯨꯕꯨꯗꯤ
ꯑ ꯅꯪꯑꯣꯏꯅ ꯀꯣꯏꯅꯔꯁꯤꯔ ꯈꯪꯗꯕꯥ ꯈꯣꯟꯁꯨ ꯐꯖꯩ ꯂꯥꯏꯔꯤꯛꯁꯨ ꯍꯩ ꯃꯥꯜꯂꯤ
ꯂꯥꯏꯔꯤꯛ ꯗꯤ ꯍꯩꯗꯦ ꯑꯗꯣ ꯂꯥꯏꯔꯤꯛ ꯍꯩꯇꯕꯅꯦ
ꯃꯁ ꯇꯝ ꯂꯩ
ꯀꯔꯤ ꯍꯥꯏꯅꯣ
ꯅ꯭ꯔꯁ ꯇꯝꯕ ꯌꯥꯕ ꯋꯥꯅꯤ
ꯂꯥꯏꯔꯤꯛ ꯂꯥꯏꯔꯤꯛ ꯍꯩ ꯇ꯭ꯔ ꯒꯥ ꯅ꯭ꯔꯁ ꯇꯝꯕꯥ ꯌꯥꯕꯔꯣ ꯥ
ꯗꯒꯦꯗ
ꯍꯜꯂꯣ ꯇꯥꯕ꯭ꯔꯣ
ꯇꯥꯏꯌꯦ ꯇꯥꯏꯌꯦ ꯍꯥꯏꯌꯣ
ꯂꯥꯏꯔꯤꯛ ꯍꯩꯇ꯭ꯔꯦꯒ ꯅ꯭ꯔꯁ ꯇꯝꯕ ꯌꯥ
ꯌꯥꯏꯗ
ꯍꯥꯏꯕ ꯑꯩꯁꯦ ꯅꯪꯒꯤ ꯈꯣꯟꯁꯨ ꯐꯖꯩ ꯋꯥ ꯉꯥꯡꯕꯁꯨ ꯌꯥꯝ ꯐꯩꯔꯦ ꯅꯪ ꯍꯣꯏꯅ ꯀꯣꯏꯔꯁꯤꯔ ꯈꯪꯗꯦ
ꯈꯟꯅꯁꯦ ꯑꯗꯣ ꯇ ꯇꯥꯏꯌꯦ ꯇꯥꯏꯌꯦ ꯈꯟꯅꯔꯁꯦ
ꯑꯣ ꯀꯅꯥꯚꯥꯏ ꯊꯅꯔꯁꯤ ꯅꯪꯅ ꯍꯥꯏꯔꯛꯏ ꯄꯣꯠ ꯇ‌ꯣ ꯑꯗꯨꯅꯦ ꯅꯪꯅ ꯍꯥꯏꯔꯛꯏ ꯄꯣꯠꯇꯨꯒ ꯆꯞ ꯆꯥꯟꯅꯗꯣꯏꯕ
ꯈꯟꯅꯔꯗꯤ ꯁꯣꯂꯨꯁꯟ ꯂꯥꯛꯄ ꯉꯥꯛꯇꯅꯤꯗ
ꯑꯗꯨꯅꯦ ꯂꯥꯛꯇꯨ ꯑꯪ ꯌꯥ ꯌꯥꯕꯨ ꯌꯥꯅꯔꯗꯤ ꯂꯣꯏ ꯌꯥꯕ ꯄꯣꯠꯅꯤ ꯀꯩꯅ
ꯃꯥꯅꯦ ꯃꯥꯅꯦ
ꯅꯠꯇꯔ ꯑꯗꯨ
ꯑꯩꯈꯣꯏꯅꯤ ꯌꯥꯟꯅꯔꯒ ꯂꯣꯏꯔꯦ ꯅꯠꯇ꯭ꯔꯣ